ꯍꯜꯂꯣ
ꯍꯜꯂꯣ ꯑ‌ ꯌꯥꯏ
ꯑꯩ ꯄꯩꯁꯥ ꯆꯪꯉꯦ ꯂꯨꯄꯥ ꯆꯅꯤꯒ ꯃꯧꯗ꯭ꯔꯥ
ꯎꯝ
ꯅꯪꯒꯤ ꯃꯈꯥꯗ ꯀꯅꯥ ꯀꯅꯥ ꯍꯥꯞꯕꯤꯕ
ꯀꯅꯥꯝ ꯍꯥꯞꯇꯦ ꯑꯍꯥꯞꯄ ꯍꯥꯏꯕ ꯂꯩꯇꯦ ꯑꯩꯒꯤ ꯇꯥꯛꯁ ꯐꯣꯟ ꯇꯧꯕꯒꯤ
ꯎꯝ ꯎꯝ ꯑꯗꯨꯗꯤ ꯑꯩꯒꯤꯗꯤ ꯀꯔꯥꯏꯗ ꯆꯟꯗꯣꯏꯕ
ꯅꯪꯒꯤꯅꯦ ꯅꯪꯗ ꯆꯪꯗꯨꯕ ꯅꯪꯒꯤ ꯐꯣꯟꯖꯨ ꯇꯧꯗ꯭ꯔꯒ ꯅꯪ ꯇꯥꯛ ꯁꯣꯛꯄꯗꯣ ꯅꯪꯅ ꯇꯧꯗꯕꯩꯅꯤ ꯀꯩꯅꯣ ꯇꯧꯔꯨ ꯇꯜꯂꯦꯗꯥꯏ ꯀꯔꯤ ꯊꯣꯛꯄ ꯅꯪꯒꯤ ꯇꯥꯛꯁ ꯊꯣꯛꯀꯗꯝꯕꯅꯦꯕ ꯑꯗ ꯇꯥꯛꯁꯇꯣ ꯀꯝꯄ꯭ꯂꯤꯠ ꯑꯣꯏꯔꯀꯥꯟꯗ ꯐꯪꯗꯧꯅꯦꯕ
ꯎꯝ
ꯆꯗ꯭ꯔꯤꯗ ꯁ꯭ꯀꯨꯜ ꯆꯠꯇ꯭ꯔꯣ ꯅꯪ ꯁ꯭ꯀꯨꯜ ꯆꯠꯇꯦ ꯑꯩꯅ ꯉꯁꯤꯗꯤ ꯈꯔ ꯋꯥꯔꯦꯅ ꯋꯥꯔꯅꯤꯅ ꯀꯩꯁꯨ ꯆꯠꯂꯣꯏꯗ ꯔꯅꯤ ꯌꯥꯗ ꯇꯔꯣꯒꯅ ꯑꯁ ꯇꯧꯗꯦ ꯀꯩꯁꯨꯠꯇ ꯂꯩꯇꯦ ꯅꯪꯒꯤꯁꯦ ꯀꯩꯅꯣꯗꯇꯥꯥꯔꯦꯀꯣ ꯀꯔꯤ ꯀꯔꯤ ꯗꯤꯁꯦꯝꯕꯔꯗ ꯗꯤꯁꯦꯝꯕꯔ ꯍꯥꯏꯁꯤꯠ ꯅꯕꯦꯝꯕꯔ ꯍꯧꯒꯠꯂꯛꯄ ꯑꯗꯨꯗꯥꯏꯇꯥꯔꯅꯤ
ꯆꯞꯁꯥ ꯑꯩ ꯑꯣꯛꯇꯣꯕꯔꯗ ꯂꯣꯏꯕ ꯑꯩ ꯑꯣꯛꯇꯦꯕꯔꯗ ꯂꯣꯏꯕꯒꯣ
ꯎꯝ
ꯅꯤꯡꯊꯝꯊꯥꯅ ꯗꯨꯅ ꯐꯔꯦꯗ ꯑꯃꯔꯣꯝꯗ ꯍꯧꯖꯤꯛ ꯅꯤꯡꯊꯝꯊꯥꯗꯤ ꯀꯩꯁꯥꯝꯕꯨ ꯏꯪꯗ꯭ꯔꯕꯅꯤ
ꯐꯔꯦ ꯃꯇꯝꯗꯨꯒꯤ ꯅꯤꯡꯊꯝꯊꯥꯕꯨꯗꯤ ꯍꯧꯖꯤꯛꯀꯤ ꯀꯥꯂꯦꯟꯁꯤꯅꯦ ꯑꯩꯅ ꯋꯥꯔꯤꯁꯤꯅ
ꯑꯗꯨꯅꯤ ꯀꯥꯂꯦꯟꯁꯤꯅꯦꯕ ꯕꯪ ꯕꯪ ꯁꯥꯒꯩ
ꯀꯂꯦꯟꯖꯤꯒꯤ ꯋꯔꯤꯖꯦ
ꯃꯥꯅꯦ
ꯊꯥ ꯇꯔꯥꯅꯤꯅ ꯈꯔ ꯑꯗꯨꯝ ꯌꯥꯎꯗ
ꯑꯕꯨꯡꯉꯣꯗꯤ ꯁ꯭ꯀꯨꯜ ꯆꯠꯄ꯭ꯔꯣ
ꯎꯝ ꯄꯨꯛ ꯄꯨꯨꯅ
ꯀꯔꯤ ꯆꯥꯎꯔꯕ
ꯍꯛꯆꯥꯡ ꯍꯦꯟꯗꯕꯩꯅꯦ
ꯍꯛꯆꯥꯡ ꯁꯦꯡꯗꯕꯩꯅꯦ ꯎꯝ ꯂꯣꯏꯅ ꯃꯥꯜꯂꯦꯌꯦ ꯎꯝ ꯀꯔꯤ ꯌꯥꯃꯟꯒ꯭ꯔꯅꯤ ꯌꯦꯟ ꯆꯝꯊꯣꯡ ꯆꯥꯅꯤꯡꯉꯤꯅꯦ ꯌꯦꯟ ꯆꯝꯊꯣꯡ ꯊꯣꯡꯕꯅꯦ ꯃꯍꯤ ꯈꯔꯃꯥꯜꯂꯦꯕ ꯑꯩꯅ ꯇꯧꯔꯤꯁꯦ ꯃꯥꯥꯍꯤ ꯌꯥꯝꯍꯜꯂꯨꯅꯨꯍꯦ ꯇꯥꯞꯅ ꯇꯧꯕꯇꯥꯏ ꯎꯄꯥꯏ ꯂꯩꯇꯦ
ꯐꯗ ꯊꯣ
ꯍꯥ
ꯍꯣꯏ
ꯀꯅꯥꯅꯣ
ꯃꯥꯃꯅꯦ
ꯇꯨꯡꯅ ꯆꯥꯛ ꯊꯤꯔꯣ ꯍꯥꯏꯔꯣ
ꯍꯣꯏ
ꯕꯕꯥꯌꯥꯏ ꯍꯣꯏꯔꯣꯝ ꯆꯠꯇꯨꯏꯔꯣ
ꯆꯠꯂꯣꯏꯗ ꯖ ꯀꯁꯤ ꯂꯩꯦ ꯆꯦ
ꯎꯝ
ꯍꯥꯏꯅꯤ ꯎꯝ ꯑꯩ ꯑꯗꯨ ꯍꯥꯏꯔꯛꯀꯅꯤ ꯈꯅꯤ ꯐꯔꯦ ꯐꯔꯦ ꯁꯥꯁꯨ ꯑꯗꯨꯝ ꯃꯣꯏ ꯇꯧꯖꯔꯅꯤ ꯑꯗꯨꯑꯣꯏꯗꯤ ꯍꯥꯏꯌꯦꯡ ꯋꯥꯏ ꯎꯝ ꯈꯔ ꯃꯣꯏ ꯃꯣꯏ ꯊꯣꯛꯄ ꯇꯧꯅꯖꯥꯔꯅꯤ
ꯗꯨꯝ ꯇꯣꯅ ꯀ ꯅ
ꯉꯥꯁꯤ ꯎꯝ ꯌꯥꯔꯦ ꯃꯥꯏꯁꯨ ꯃꯆꯥ ꯑꯍꯨꯝ ꯂꯩꯔꯤꯗꯨꯕꯨ ꯀꯔꯤꯝ ꯈꯜꯂꯣꯏꯁꯤ ꯀꯔꯤꯝ ꯈꯟꯗꯦꯗ ꯐꯇꯕ ꯇꯧꯔꯦ ꯃꯥꯅ ꯑꯗꯨꯝ ꯐꯪꯖꯗꯧꯅꯤ
ꯑꯩꯈꯣꯏ ꯍꯨꯏꯖꯦ ꯌꯦꯡꯉꯨꯅꯦ ꯂꯥꯛꯑꯦꯍꯦ ꯗꯗꯦ ꯃꯅꯥ ꯑꯗꯦꯔ ꯂꯣꯏꯔꯦ ꯃꯣꯠꯄꯥꯗ ꯑꯩꯈꯣꯏ ꯍꯨꯏꯅ ꯃꯔꯣꯟ ꯑꯃ ꯇꯨꯀꯠꯆꯕꯅꯦ
ꯗꯥꯅꯤ ꯗꯥꯅꯤ ꯗꯥꯅꯤ ꯅꯨꯡ ꯊꯗꯨꯏꯅꯦ ꯌꯦꯡꯉꯣ ꯑꯩꯅ ꯀꯧꯔꯤꯁꯦ ꯁꯨꯡꯇꯥ ꯇꯥꯗꯦ ꯕꯤꯗꯤꯌꯣ ꯇꯞ ꯇꯥꯏ ꯂꯩꯈꯠꯂꯒ ꯇꯧꯔꯤꯁꯦ ꯌꯦꯡꯉꯣ ꯗꯅꯤ
ꯗꯅꯤ
ꯂꯗꯤ꯭ꯔꯚꯥ ꯔꯗ ꯐꯣꯝꯗ ꯑꯅꯤꯗ ꯀꯁ ꯍꯥꯏꯔꯒ ꯀꯁ ꯍꯥꯏꯔꯀ ꯌꯦꯟ ꯆꯥꯝꯊꯣꯡ ꯈꯛꯇ ꯊꯣꯛꯏꯕꯣ ꯑꯇꯩꯗꯤ ꯆꯥꯗ꯭ꯔꯣ
ꯑꯇꯩ ꯊꯣꯡꯗ꯭ꯔꯦ
ꯇꯤꯟ ꯍꯥꯏꯌꯦ ꯏꯟꯁꯥꯡ ꯍꯥꯎꯗꯨꯏ
ꯀꯩ ꯊꯣꯡꯕꯅꯣꯅꯦ
ꯈꯪꯗꯦꯗ ꯀꯥꯡꯁꯣꯏꯔꯥ ꯏꯔꯣꯟꯕꯔꯥ ꯀꯔꯤꯅꯣ ꯇꯧꯔꯝꯅꯤ
ꯑꯗꯨꯃꯥꯏꯅ ꯇꯧꯗꯕ ꯑꯃ ꯂꯩꯔꯗꯤ ꯑꯁꯦꯡꯕꯩꯗꯤ ꯁꯣꯔꯥꯠꯇꯨꯁꯨ ꯃꯣꯏ ꯁꯣꯟꯒꯗꯕꯅꯦꯕ
ꯍ ꯌꯥꯅꯤ ꯌꯥ ꯏꯔꯣꯂꯅꯦ
ꯎꯝ
ꯃ ꯀꯇꯣ ꯑꯩ
ꯏꯃꯌꯥꯝ ꯊꯣꯡꯉꯥꯡꯉꯝꯃꯤꯔꯣ
ꯍꯥꯥ
ꯏꯃꯥꯅ ꯊꯣꯡꯉꯝꯃꯤꯔꯣ
ꯎꯝ ꯂꯅ
ꯌꯦ ꯆꯄꯒ ꯍꯣꯏ
ꯎꯝ ꯎꯝ
ꯑꯕꯨꯡꯉꯣ ꯗꯨꯕꯨ ꯇꯨꯏꯁꯟ ꯐꯖꯅ ꯆꯠꯂꯤꯕ꯭ꯔꯣ
ꯎꯝ
ꯂꯥꯏꯔꯤꯛ ꯈꯔ ꯄꯥꯕ꯭ꯔꯣ ꯄꯥꯗꯦ ꯑꯗꯨꯝ ꯑꯝꯐꯥ
ꯍꯃꯨ ꯍꯃꯨ
ꯎꯝ ꯕꯣꯔꯗꯤꯡ ꯊꯝꯃꯁꯨ ꯉꯥꯏ ꯑꯃꯨꯛ ꯍꯦꯟꯅ ꯁꯣꯏꯗꯣꯔꯤꯕꯅꯤ ꯄꯩꯁꯥꯗꯣ ꯇꯤꯡꯗꯣꯔꯤꯕꯅꯤ ꯑꯗꯨꯅꯤꯅꯦ ꯐꯔꯔꯣꯏ ꯏꯝ ꯐꯠꯇ꯭ꯔꯗꯤ ꯑꯗꯨꯝ ꯎꯄꯥꯏ ꯂꯩꯇꯦꯌꯦ ꯎꯝ
ꯌꯦꯦꯟꯖꯖꯨꯝꯖꯥꯅꯤ ꯍꯦꯟꯅ ꯊꯣꯡꯉꯦꯌꯦ
ꯀꯔꯤꯗꯤ ꯎꯄꯥꯏ ꯂꯩ ꯃꯤꯅ ꯐꯔꯔꯣꯏ ꯐꯠꯇ꯭ꯔꯗꯤ ꯃꯤ ꯃꯥꯊꯣꯛ ꯅꯅ ꯅꯠꯇꯅ ꯑꯩꯈꯣꯏꯅ ꯉꯅꯥꯊꯣꯛꯄ ꯇꯧꯖꯔꯅꯤ ꯍꯥꯏꯔꯔꯣꯢ꯫ ꯁꯥꯕꯅ ꯂꯣꯏꯔꯦ ꯃꯩꯅꯥꯛꯑꯖꯤꯗ꯫
ꯎꯝ ꯊꯥꯡꯉꯉ ꯏꯣꯡꯗꯤ ꯃꯈꯣꯡꯗꯣ ꯐꯖꯅ ꯊꯥꯡ ꯌꯔꯕꯣ?
ꯑꯅꯤ ꯈ ꯈꯔꯕꯨꯗꯤ ꯂꯩꯔꯤ ꯐꯣꯠ ꯑꯐꯣꯠ ꯄꯗꯤ ꯉꯔꯥꯡ ꯅꯍꯥꯟ ꯂꯧꯊꯣꯛꯄꯅꯤ꯫
ꯌꯦꯟꯁꯥꯡꯁꯤ ꯀꯅꯥꯅ ꯊꯗꯦꯅ꯫
ꯍꯥꯥ
ꯃꯥꯥꯟꯅꯊꯣꯡꯕꯅꯦ ꯌꯦꯟꯀꯥꯡꯁꯣꯢꯗꯣ
ꯀꯔꯤ ꯀ ꯩꯍꯢꯅꯣ? ꯑꯣ ꯊꯣꯡꯕꯤꯗꯦ ꯏꯕꯨꯉꯣꯒ꯫ ꯑꯩꯅ ꯊꯉ ꯍꯜꯂ ꯑꯕ ꯅꯪ ꯊꯕꯛ
ꯍꯥꯥ
ꯑ ꯇꯕꯥꯏ ꯂꯕꯣ
ꯃꯔ ꯉꯃ ꯉꯁꯤ ꯆꯠ꯭ꯔꯦ
ꯎꯝ
ꯁꯦ ꯂꯩ ꯐꯗꯦ ꯇꯥꯢ ꯍ ꯂꯩꯗꯤ ꯀꯔꯤ
ꯀꯔꯤ ꯆꯅꯤꯡꯕꯅꯣ
ꯎꯝ ꯀꯩꯁꯤ
ꯆꯥꯅꯤꯡꯗꯦꯅ ꯊꯣꯏꯅ
ꯍꯥꯐꯄꯤ ꯔꯇꯦꯁꯦ ꯅꯉ
ꯀ ꯍꯥꯥ
ꯃꯤꯅꯤ ꯁꯤꯅ ꯆꯅꯤ ꯑꯕꯕꯥ
ꯆꯥꯅꯤꯡꯗꯦꯝꯃꯤ
ꯑꯇꯩ ꯀꯩꯖꯅꯤꯡꯉꯅꯣ
ꯁꯥꯥꯗꯦ ꯆꯥꯅꯤꯡꯗꯦ ꯑꯩ ꯍꯧꯖꯤꯛ ꯑꯩꯁꯨ ꯈꯪꯗꯦ ꯃꯩ ꯁꯥꯅꯒ ꯊꯥꯕꯅꯦ ꯃꯩ ꯍꯨꯃꯥ ꯇꯥꯕ꯭ꯔꯅ ꯆꯥ ꯌꯥꯔꯣꯏꯗ꯭ꯔꯤꯔꯥ ꯈꯪꯗꯦ
ꯑꯣꯏ
ꯇꯣꯡꯉꯦ ꯇꯣꯡꯅꯤ
ꯊꯥꯕꯅꯦꯕꯅꯤ ꯑꯅꯤ ꯑꯗꯨꯃꯥꯏꯅ ꯇꯧꯕ ꯀꯥꯟꯗ ꯃꯁ ꯁꯥꯕ ꯃꯇꯝ ꯑꯣꯏꯕ ꯋꯦꯗꯔꯒꯤꯁꯨ
ꯎ
ꯎꯝ ꯑꯗꯨ ꯃ ꯑꯁꯥꯕ ꯆꯥꯅꯤꯡꯕ ꯂꯩ ꯑꯗꯨꯅ
ꯇꯥꯗꯤ ꯏꯃꯅꯦ ꯈꯪꯗꯦ ꯑꯗꯣ ꯍꯧꯖꯤꯛꯀꯥꯟꯗꯤ ꯑꯃꯨꯛ ꯊꯣꯏꯅ ꯆꯥꯅꯤꯡꯗꯦꯅꯦ ꯆꯠꯅꯤꯡꯁ ꯆꯥꯅꯤꯡꯁꯦ ꯍꯥꯏꯔꯣ ꯑꯩꯈꯣꯏ ꯂꯥꯛꯑꯀꯥꯟꯗ ꯑꯩꯈꯣꯏꯗ ꯂꯥꯛꯀꯗ ꯑꯗꯨꯥꯏ ꯀꯣꯟꯅ ꯈꯔ ꯂꯩꯔ ꯂꯥꯛꯀꯦ ꯑꯗ ꯉꯥꯅꯨꯔ ꯑꯣꯛ ꯃꯆꯥꯥꯁꯦ ꯑꯔ ꯉꯃꯤ ꯀꯗꯤ ꯆꯅꯤ ꯅꯪꯜꯗ ꯍꯜꯗ ꯉꯥꯅꯨꯅꯦ ꯆ ꯉꯥꯅꯨ ꯀꯩꯗꯧꯔꯕ
ꯆꯥꯛꯀꯧꯕꯤꯅꯦ ꯑꯗꯨꯗꯤ
ꯀꯅꯥꯅꯑꯣ ꯈꯪꯗꯦ ꯍꯣꯏ ꯑꯗꯨꯕꯨꯗꯤ ꯍꯥꯏꯕꯅꯤ
ꯕꯥꯖꯥꯅꯕ
ꯀꯩꯅ ꯉꯥꯅꯨ ꯌꯥꯗꯦꯗꯤ ꯑꯗꯨꯨꯛꯇ ꯌꯥꯗ꯭ꯔꯣ ꯅꯠꯇꯦ ꯍꯦ ꯈ ꯂꯩꯔ ꯂꯥꯛꯄ ꯉꯅꯨ ꯆꯥꯖꯦ ꯑꯣ ꯉꯥꯅꯨꯔ ꯑꯣꯛꯂ ꯆꯥ ꯎꯝ
ꯉꯥꯅꯨ ꯈꯤꯇ ꯂꯣꯏꯎꯕ ꯆꯥꯅꯕ ꯅꯥꯎ
ꯐꯝꯗꯨꯕꯨ ꯂꯩꯔꯗꯤ ꯍꯟꯅ ꯂꯣꯏꯔꯅꯤ ꯕꯦꯝ
ꯍꯨꯔꯥꯟꯕꯤꯅꯕꯁꯨ ꯂꯩꯇ꯭ꯔꯕꯗꯨ ꯍꯟꯗꯛꯇꯤ ꯊꯝꯃꯒꯦ ꯑꯃꯨꯛ ꯇꯧꯔꯛꯀꯦꯀꯣ ꯑꯣ ꯊꯝꯃꯣ ꯊꯝꯃꯣ ꯎꯝ ꯍꯧꯖꯤꯛ ꯇꯧꯔꯛꯀꯦ ꯑꯗ ꯑꯗꯨꯝ ꯆꯪꯉ ꯂꯩꯌꯨ